ꯇꯥꯕ꯭ꯔꯣ
ꯇꯥꯏꯌꯦ ꯅꯪ ꯇꯥꯗꯕ꯭ꯔꯣ
ꯇꯌꯦ
ꯇ ꯀꯩꯗ ꯑꯣꯏꯣꯏꯅꯣ
ꯐꯝꯕ ꯂꯦꯞꯄ ꯇꯧꯔꯤꯌꯦ
ꯑꯝꯕꯂꯦ ꯄꯇꯥ ꯑꯣꯏ ꯔꯑꯣ ꯀ ꯑꯩꯗꯤ ꯂꯧꯕꯕꯨꯛꯇ ꯂꯩꯌꯦ
ꯊꯕꯛ ꯌꯥꯝ ꯐꯕ ꯁꯥꯏꯀꯣ
ꯁꯥꯗꯦ ꯊꯔꯦ ꯈꯟꯕ ꯆꯕꯅꯦ
ꯑꯁ ꯀꯅꯥ ꯀꯅꯥ ꯃꯤ ꯀꯌꯥ ꯀꯌꯥꯅꯣ
ꯍꯥꯏꯕꯤꯔꯣꯏ
ꯃꯤ ꯀꯌꯥꯝ ꯆꯠꯀꯦ
ꯃꯤ ꯑꯍꯨꯝ ꯃꯔꯤ ꯆꯠꯂꯦ
ꯄꯥꯈꯪꯁꯤꯡꯁꯨ ꯌꯥꯎꯕ꯭ꯔꯣ
ꯄꯥꯈꯪ ꯄꯥꯈꯪꯗꯤ ꯌꯥꯎꯗꯦ ꯑꯩꯈꯣꯏ ꯈꯨꯟꯁꯨ ꯄꯥꯈꯪ ꯌꯥꯎꯗꯦ
ꯁꯤꯅꯇꯤꯟ ꯊꯤꯒꯅꯨ
ꯑꯁꯦꯡꯕ ꯍꯥꯏꯔꯒ ꯊꯥꯖꯗꯦꯅꯦ ꯍꯧ ꯀꯥꯃꯤꯁꯤꯡꯁꯦ ꯑꯁꯦꯡꯕ ꯍꯥꯏꯔꯦ ꯊꯥꯖꯗꯕ ꯑꯗꯨ ꯃꯥꯔꯦ ꯌꯥꯝ ꯆꯥꯎꯥꯛ ꯆꯥꯎꯅ
ꯑꯁ ꯊꯔꯣꯏꯁꯦ ꯍꯥꯎꯕꯅꯤꯀꯣ
ꯍꯥꯎꯣꯏ ꯑꯩꯀꯣ ꯑꯥꯜꯂꯨ ꯁꯣꯔꯣꯛꯇꯤꯀꯣ ꯃꯣꯔꯣꯛ ꯃꯦꯠꯂꯒ ꯃꯍꯤ ꯇꯧꯕꯗꯣ
ꯎꯝ
ꯑꯗꯣ ꯍꯦꯅ ꯍꯥꯥꯎꯋ
ꯍꯥꯎꯕꯅꯤꯅꯦ ꯍꯥꯎꯕꯅꯤꯅꯦ ꯊꯣꯔꯣꯏ ꯆꯥꯕꯁꯦ ꯍꯛꯆꯥꯡꯁꯨ ꯐꯕ ꯁꯛꯁꯨ ꯐꯖꯍꯟꯕ
ꯑꯁ ꯑꯗꯨꯗꯤ ꯑꯁ ꯊꯧꯔꯑꯣꯁꯦ ꯌꯥꯝ ꯐꯩꯩꯅꯩ ꯏꯁ ꯊꯋꯥꯏ ꯆꯥꯕꯗꯨꯗꯤ ꯐꯖꯅꯤꯡꯉꯤꯗꯤ
ꯑꯗꯨ ꯊꯥꯔꯛꯑꯣ
ꯑꯁ ꯈꯨꯟꯕꯥ
ꯑꯁꯤꯗꯗꯤ ꯌꯥꯝ ꯇꯥꯡꯉꯦ ꯇꯥꯡꯉꯒ ꯌꯥꯝꯅ ꯀꯩꯅꯣ ꯃꯣꯠꯄꯗꯣ ꯑꯩ ꯆꯥꯅꯤꯡꯗꯕ
ꯀꯧꯇꯥꯗ ꯀꯌꯥ ꯀꯨꯏꯒꯦ
ꯃꯣꯏ ꯕꯖꯥꯔꯗ ꯌꯣꯟꯕꯁꯤꯡꯗꯣ
ꯑꯥ
ꯅꯂꯥꯗꯒꯤ ꯂꯧꯕ ꯃꯥꯜꯂꯦꯕ ꯑꯗꯨꯅ ꯑꯩ ꯇꯜꯂꯦ ꯍꯥꯏꯕ
ꯇꯥꯟꯒꯅꯣ ꯇꯥꯟꯒꯅꯣ
ꯂꯧꯕꯕꯨꯛꯀꯤꯗꯤ ꯍꯥꯎꯋꯦꯗꯅ ꯃꯍꯥꯎꯁꯨ ꯇꯣꯉꯥꯟꯕ ꯆꯥꯎꯁꯨ ꯆꯥꯎꯕ ꯀꯌꯥꯝ ꯀꯨꯏꯔꯒꯦ ꯉꯁꯥꯏ ꯑ ꯆꯠꯂꯤꯔꯣ
ꯍꯥꯥ
ꯀꯌꯥꯝ ꯀꯨꯏꯔꯒꯦ ꯉꯁꯥꯏꯅ ꯆꯠꯂꯤꯔꯣꯕ
ꯑꯣ ꯑꯌꯨꯕ ꯀꯩ ꯆꯠꯅꯦ
ꯑꯩꯁ ꯌꯥꯝ ꯈꯨꯠꯂꯝꯪꯕꯅꯤ ꯑꯗꯨꯗꯤ
ꯑꯀꯤꯞ ꯆꯠꯂꯤꯅꯦ ꯍꯥ
ꯀꯦꯖꯤ ꯀꯌꯥꯝꯃꯨꯛ ꯈꯨꯜꯂꯒꯦ
ꯀꯦꯖꯤꯁ ꯑꯁ ꯑꯃꯗꯤ ꯍꯦꯜꯂꯝꯃꯦ
ꯅꯆꯤꯟ ꯊꯤꯒꯅꯨꯗ
ꯑꯁꯦꯡ ꯕꯅꯦ
ꯆꯤꯟ ꯊꯤꯒꯅꯨ ꯍꯩꯅꯗꯦꯗ ꯏꯁ ꯈꫭꯏꯒꯤ ꯈꫭꯏ ꯉꯤ ꯀꯦꯖꯤ ꯑꯃ ꯍꯦꯜꯂꯝꯒꯅꯤ ꯀꯥ ꯀꯦꯖꯤ ꯑꯃ ꯍꯦꯜꯂꯝꯒꯅꯤ ꯀꯥꯏꯅ ꯑꯩ ꯈꯪꯉꯤꯀꯣ
ꯑꯌꯥ
ꯌꯥꯝ ꯂꯩꯕ꯭ꯔꯣꯅꯦ
ꯂꯩ ꯑꯩꯈꯣꯏ ꯑꯩꯈꯣꯏ ꯂꯧꯕꯨꯛꯇ ꯌꯥꯝ ꯂꯩ
ꯏꯆꯟ ꯅꯨꯄꯤ ꯂꯥꯛꯑꯀꯥꯟꯗ ꯑꯩ ꯄꯨꯔꯛꯑꯣ ꯍꯥꯏꯒꯉꯦ ꯍꯥꯏꯒꯗꯧꯕ ꯍꯥꯏ ꯍꯥꯏꯔꯁꯦ ꯑꯗꯨꯗꯤ
ꯍꯥꯏꯌꯣ ꯑ
ꯅꯠꯇ꯭ꯔꯗꯤ ꯎꯝ ꯁꯤꯒꯤꯗꯤ ꯍꯥꯎꯇꯦꯕ ꯇꯥꯡꯁꯨ ꯇꯥꯡꯉꯦꯕ ꯀꯤꯂꯣꯗ ꯂꯨꯄꯥ ꯌꯥꯡꯈꯩ ꯄꯤꯌꯦ ꯍꯥꯏꯌꯦ ꯑꯥꯠ ꯇꯨꯟꯅ ꯂꯥꯏꯀꯤ
ꯊꯣꯟꯁꯦ ꯗꯨꯝ ꯍꯜ ꯂꯨꯀꯣ ꯁꯥꯁꯨ ꯅꯠꯇꯦ ꯉꯥꯁꯨ ꯟꯠꯇꯦ ꯀꯔꯤꯔꯥ ꯈꯟꯗꯦ ꯄꯝꯐꯦꯟ ꯇꯧꯕꯨꯏꯀꯣ ꯑꯩꯈꯣꯏ ꯂꯧꯗꯣ ꯆꯪꯗꯕꯩꯀꯣ ꯊꯔꫭꯏꯗꫭ ꯆꯥꯎ ꯆꯥꯎꯋꯦ
ꯎꯝ ꯑꯩ ꯀꯩꯅꯣꯗꯣ ꯀꯩ ꯄꯝꯐꯦꯠꯅꫭ ꯍꯧꯔ ꯍꯧꯕ ꯍꯧꯔꯕꯣ
ꯑꯧꯔꯦ ꯉꯁꯤ ꯉꯔꯥꯡ ꯉꯥꯊꯣꯠ ꯆꯠꯂꯦ
ꯑꯣ ꯌꯥꯝ ꯍꯧꯔꯝ ꯃꯣꯏꯅꯦ ꯑꯗꯨꯗꯤ ꯑꯩꯈꯣꯏꯒꯤꯗꯤ
ꯍꯧꯗꯤ ꯍꯧꯔꯕꯣ
ꯊꯣꯏꯗꯣ ꯌꯥꯝ ꯆꯥꯎ ꯆꯥꯎꯋꯦ ꯄꯝꯐꯦꯟꯒꯤ ꯂꯧꯗꯣ
ꯑꯩꯈꯣꯏꯒꯤꯔꯥ ꯍꯥꯏꯁꯤꯕꯣ
ꯑꯩꯈꯣꯏꯒꯤ ꯅꯍꯥꯟ ꯇꯧ ꯀꯥꯟ ꯆꯪꯗ ꯃꯤ ꯆꯪꯅꯗꯤꯅ ꯑꯗꯨꯒꯤ ꯊꯔꯣꯏꯗꫭ ꯆꯥꯎ ꯆꯥꯎꯅ ꯂꯩꯌꯦ
ꯑꯩꯈꯣꯏꯒꯤ ꯂꯕꯨꯛꯇ ꯈꯨꯟꯒꯅꯨꯀꯣ
ꯈꯨꯜꯂꫭꯏ ꯈꯨꯜꯂꫭꯏ ꯑꯩꯈꯣꯏ ꯂꯕꯨꯛ ꯑꯩꯈꯣꯏꯒꯤ ꯂꯕꯨꯛ ꯐꯥꯎ ꯈꯨꯟꯕ ꯉꯝꯗꯦ
ꯍꯦ ꯌꯥꯝꯃꯗꯤ ꯑꯩꯒꯤꯁꯨ ꯊꯥꯔꯛꯎꯍꯦ ꯀꯔꯥꯏꯗꯒꯤ ꯅꯪ ꯅꯣꯏꯈꯛꯇ ꯆꯥꯔꯒꯗꯤ ꯌꯥꯔꯣꯏ
ꯊꯔꯣꯏ ꯁꯦ ꯍꯥꯎꯗꯤ ꯍꯥꯎꯋꯤ ꯀꯣ ꯑꯦ ꯍꯥ ꯈꯋꯥꯡꯅ
ꯀꯔꯤ ꯃꯊꯦꯜ ꯆꯥꯔꯒꯦ
ꯉꯁꯤꯔꯣ ꯏꯁ ꯑ ꯎꯁꯣꯏ ꯑꯁꯤꯟꯕꯗꯣ ꯕꯣꯇꯜꯗ ꯍꯥꯞꯄꯒ ꯑꯃ ꯂꯩꯗꯅ ꯑꯁꯤꯟꯕ ꯇꯧꯕꯗꯣ
ꯍꯥꯎ ꯇꯕꯅꯦꯗꫭ ꯍꯥꯎ ꯇꯕꯅꯦꯗꫭ
ꯑꯗꯨꯗꫭ ꯆꯥꯏꯌꯦ
ꯌꯥꯝ ꯐꯩꯀꯣ ꯅꯣꯏ ꯅꯣꯏ ꯈꫭꯟꯗ ꯅꯣꯏ ꯈꯨꯟꯗ ꯂꯩꯕ ꯀꯠꯂꯁꯤꯡꯗꯤ ꯕꯣꯜ ꯀ ꯌꯦꯡꯗ꯭ꯔꯣ
ꯑꯩꯗꯤ ꯌꯦꯡꯗꯦ ꯌꯦꯡꯉꯥꯏ ꯂꯥꯛꯑꯒ ꯀꯧꯔꯛꯑꯦ ꯇꯟꯕ ꯑꯁ ꯅꯨꯡꯗꯥꯡ ꯊꯦꯡ ꯊꯦꯡ ꯌꯦꯡꯉꯤ ꯀꯨꯃꯥꯏ
ꯏꯁ ꯕꫭꯜ ꯌꯦꯡꯕꯁꯨ ꯌꯥꯝ ꯅꯨꯡꯉꯥꯏ ꯅꯤꯅꯦ ꯄꯨꯟ ꯄꯨꯟꯅ ꯏ ꯏꯃꯥꯟꯅꯕꯁꯤꯡ ꯄꯨꯟ ꯄꯨꯟꯅ ꯌꯦꯡꯕꯗꫭ ꯅꯨꯡꯉꯥꯏꯕꯅꯦ ꯀꯔꯤ ꯀꯔꯤꯅꯣ ꯑꯔꯩ ꯑꯔꯩꯕ ꯆꯥꯔꯒꯀꯣ ꯌꯦꯡꯕ ꯅꯨꯡꯉꯥꯏꯕꯅꯤ
ꯌꯦꯡꯗꯤ ꯌꯦꯡꯅꯤꯡꯉꯦꯗꫭ ꯑꯁ ꯊꯦꯡ ꯃꯟꯕꯒꯤ ꯇꯟꯕꯅꯤꯀꫭ
ꯀꯅꯥꯗ ꯁꯄꯣꯠ ꯇꯧꯔꯤꯅꯣ
ꯊꯦꯡꯅ ꯇꯟꯗ꯭ꯔꯣ ꯅꯣꯏ ꯁꯤ ꯍꯧꯒꯠꯄ ꯈꯣꯠꯄ ꯋꯥꯗ꯭ꯔꯣ
ꯀꯥꯏ ꯋꯥꯗꯣꯏꯅꯣꯗ ꯅꯣꯏꯗꯁꯨ ꯌꯦꯡꯕ ꯌꯥꯔꯦ
ꯎꯝ
ꯆꯥꯛ ꯑꯃꯨꯛ ꯂꯥꯝꯈꯠꯂꯛꯑꯦ
ꯄꯣꯠꯇꯨꯀꯁꯤꯗ ꯌꯦꯡꯅꯤꯡꯕꯅꯦ
ꯆꯥꯛ ꯃꯨꯂꯑꯈꯠꯂꯛꯑꯦ
ꯎꯝ ꯅꯣꯏ ꯈꯣꯟꯖꯦꯜꯗꯣ ꯌꯥꯝ ꯂꯥꯞꯅ ꯍꯥꯏꯕꯒꯤ ꯑꯣꯏꯔꯔꯕꯅ ꯇꯞꯅ
ꯅꯪꯒꯤꯁꯨ ꯅꯪꯒꯤꯁꯨ ꯇꯥꯕ ꯅꯨꯡꯉꯥꯏꯇꯦ
ꯑꯣ ꯑꯗꯨꯃꯥꯏ ꯇꯣ ꯑꯣ ꯑꯩꯈꯣꯏꯒꯤ ꯑꯩꯈꯣꯏꯅꯤ ꯐꯣꯟ ꯃꯥꯟꯅꯔꯝꯅꯤ
ꯃꯔꯛ ꯃꯔꯛꯇꯀꯣ ꯇꯠꯀꯦ ꯇꯧꯋꯦꯕ ꯅꯪꯒꯤ ꯈꯣꯟꯖꯗꯣ ꯃꯔꯛ ꯃꯔꯛꯇꯀꯣ ꯇꯠꯀꯦ ꯇꯧꯋꯦ ꯅꯦꯠꯋꯥꯛꯁꯦ ꯀꯌꯥꯝ ꯅꯨꯡꯉꯥꯏꯇꯕ ꯃꯥꯜꯂꯦꯕ
ꯃ ꯋꯥꯛꯇ ꯅꯅꯥ ꯐꯨꯜꯅꯦ ꯍꯦ ꯀꯔꯤꯔꯣ
ꯐ ꯄ ꯃ
ꯑꯣ ꯉꯔꯥꯡ ꯅꯍꯥꯟꯁꯨ ꯅꯨꯡꯉꯥꯏꯇꯦ ꯑꯩꯈꯣꯏ ꯈꯨꯟꯗ ꯅꯦꯠꯇꯣ
ꯑꯩ ꯍꯧꯖꯤꯛꯁꯦ ꯀꯩꯅꯣ ꯇꯧꯔꯤꯅꯦ ꯑꯩꯁꯨ
ꯅꯣꯡꯃ ꯅꯨꯡꯉꯥꯏꯔꯛꯀꯅꯤ ꯅꯣꯡꯃ ꯑꯃꯨꯛꯀ ꯐꯔꯛꯑꯣ ꯑꯁ
ꯦꯐꯥꯏꯜ ꯁꯝꯕ ꯇꯧꯔꯤꯦ
ꯋꯥꯏ ꯐꯥꯏꯁꯨ ꯂꯩꯕ ꯉꯝꯗ꯭ꯔꯦ ꯏꯃꯥꯟꯅꯕꯤꯈꯣꯗꯤ ꯋꯥꯏ ꯐꯥꯏ ꯂꯩ ꯑꯗꯣ ꯃꯣꯏ ꯁꯟꯗꯦ ꯅꯨꯃꯤꯠꯇ ꯌꯥꯎꯔꯒ ꯃꯣꯏ ꯑꯗꯨꯝ ꯆꯠꯄꯅꯦꯀꯣꯣꯏ ꯋꯥꯏꯐꯥꯏ ꯂꯧꯅꯤꯅ ꯎꯝ ꯃꯣꯏ ꯌꯨꯝꯗ ꯆꯠꯂꯀꯣ ꯑꯦꯐ ꯑꯥꯏ ꯑꯗꯨꯝ ꯁꯝꯕꯅꯦ ꯑꯩꯣꯏ
ꯋꯥꯏꯐꯥꯏꯅ ꯅꯨꯡꯉꯥꯏꯕꯅꯦ
ꯎꯝ
ꯏꯁꯥꯒꯤ ꯐꯥꯏꯚ ꯖꯤ ꯑꯣꯏꯔꯁꯨꯀꯣ ꯏꯁꯥꯒꯤ ꯇꯧꯔꯗꯤ ꯇꯥꯗꯦꯕ
ꯇꯅꯤ ꯇꯥꯡꯗ ꯄꯨꯖꯥꯅꯦ ꯋꯥꯏ ꯐꯥꯏꯇ
ꯂꯧꯔꯣ ꯅꯣꯏ ꯑꯗꯀꯥꯏ ꯃꯥꯟꯅꯔ
ꯑ ꯆꯥꯔꯖꯀꯤ ꯃꯅꯥꯛꯇ ꯂꯩꯄ ꯕꯁꯔ ꯑꯩꯈꯣꯏꯒꯤꯗꯣ ꯃ ꯌꯨꯝꯒꯤ
ꯊꯥꯗ
ꯈꯪꯗ ꯊꯥꯗꯒꯌꯥ ꯄꯤ ꯌꯥꯗꯣ
ꯂꯤꯁꯤꯡ ꯑꯅꯤꯒꯨꯝꯕ ꯌꯎꯕ ꯖꯥꯠꯂꯥ
ꯈꯗꯦ ꯈꯪꯕꯤꯗꯦ ꯑꯩꯗꯤ ꯑꯗꯨꯝ ꯁꯤꯖꯤꯟꯅꯔꯁꯨ ꯌꯥ ꯌꯥꯔꯁꯨ ꯈꯪꯕꯤꯗꯦ
ꯎꯝ ꯋꯥꯏꯐꯥꯏ ꯑꯣꯏꯔꯗꯤ ꯑꯟꯂꯤꯃꯤꯇꯦꯠ ꯑꯣꯏꯔꯝꯒꯅꯤꯀꯣ
ꯎꯝ ꯑꯟꯃꯤꯇꯦꯠꯅꯦ ꯃꯣꯏ ꯂꯝꯕꯤ ꯃꯄꯥꯥꯟ ꯍꯦꯛ ꯊꯛꯄ ꯈꯝꯕꯨꯅꯦꯕꯗꯤ ꯑꯗꯨ
ꯂꯤꯁꯤꯡ ꯑꯅꯤꯒꯨꯝꯕ ꯄꯔꯃꯅꯤ ꯑꯗꯨ ꯑꯣꯏꯔꯗꯤ ꯅꯣꯏ ꯂꯩꯀꯥꯏꯗ ꯃꯥꯟꯅꯔꯒ ꯀꯩꯅꯣ ꯇꯧꯔꯒ ꯐꯦꯃꯤꯂꯤ ꯃꯔꯤꯒꯨꯝꯕ ꯇꯧꯔꯒ ꯃꯅꯔꯒ ꯁꯝꯕ ꯌꯥꯏꯅ
ꯁꯗꯣꯡ ꯅꯨꯃꯤ
ꯆꯊꯣꯛꯄ꯭ꯔꯚꯥꯏꯁꯤꯕꯨꯣ
ꯅꯨꯡꯁꯥ ꯊꯣꯛꯇꯦ ꯑꯗꯨ ꯑꯣꯏꯔꯁꯨ ꯁꯥꯏꯌꯦ ꯅꯨꯡꯁꯥ ꯊꯣꯛꯇꯕꯤ ꯁꯥꯕ ꯑꯃ ꯂꯩꯗꯅ
ꯎꯝ ꯈ꯭ꯋꯥꯣꯏꯗꯗꯤ ꯅꯨꯡꯁꯥ ꯊꯣꯛꯑꯦ ꯈꯨꯟ ꯂꯣꯝꯗꯒꯤ ꯅꯨꯡꯁꯤꯛꯒꯅꯤ
ꯑꯩꯈꯣꯏꯗꯤ ꯊꯣꯛꯇꯦ ꯅꯨꯡꯁꯥꯗ ꯊꯣꯛꯇꯦ ꯅꯣꯡꯁꯨ ꯆꯨꯗꯦ ꯑꯗꯨ ꯑꯣꯏꯔꯁꯨ ꯁꯥꯏꯦ ꯑꯁ ꯊꯔꯣꯏ ꯈꯨꯌꯥꯗꯣ ꯂꯣꯏꯔꯦ ꯄꯤ ꯀꯁꯨ ꯌꯥꯃꯦ ꯊꯗꯣ